ꯌꯥꯔꯦ
ꯇꯧꯔꯃꯤꯅꯣ
ꯕꯣꯔ ꯍꯧꯔꯃꯤꯅꯦ
ꯀꯩꯀꯩ ꯕꯣꯔꯥ ꯍꯧꯔꯤꯕ
ꯃꯨꯛꯊꯨꯕꯤ ꯃꯅꯥ ꯑꯜꯂꯨ
ꯑꯦ ꯃꯨꯛꯊꯨꯕꯤ ꯃꯅꯥ ꯆꯥꯗꯕ ꯀꯨꯏꯔꯦ ꯅꯣꯏ ꯄꯥꯟꯕ꯭ꯔꯥ
ꯑꯩꯈꯣꯏꯒꯤ ꯄꯥꯟꯗꯦ ꯀꯩꯅꯣꯍꯣꯏꯒꯤ ꯅꯀꯟ ꯃꯈꯥꯔꯣꯝꯗ ꯄꯥꯂꯦ ꯍꯥꯎꯋꯦ ꯉꯔꯥꯡ ꯊꯔꯣꯏ ꯈꯔ ꯊꯣꯡꯕꯗꯣ ꯑꯗ ꯍꯥ ꯄꯩ ꯂꯦꯝ ꯑꯩꯅ ꯍꯧꯗꯣꯛꯀꯦ ꯃꯁꯤ ꯀꯩꯗꯧꯗꯣꯏꯅꯣꯅ ꯍꯧꯗꯣꯛꯄꯅꯦ
ꯃꯈꯥꯔꯣꯝꯃꯗꯤ ꯀꯩꯅꯣꯒꯤꯗꯣ
ꯑꯧ ꯃꯈꯥꯔꯣꯝꯒꯤꯗ ꯄꯥꯜꯂꯦ
ꯎꯝ
ꯀꯩꯅꯣ ꯍꯣꯏꯒꯤꯗ ꯐꯣꯟ ꯃꯩ ꯌꯥꯎꯗꯦ
ꯃꯅꯝ ꯅꯨꯡꯁꯤꯕꯅꯤꯅꯦ ꯑꯗꯣ ꯕꯣꯔꯥꯁꯨ ꯍꯥꯎꯕꯅꯦ
ꯑꯩꯗꯤ ꯀ꯭ꯌꯥꯕꯨ ꯄꯥꯝꯗꯦ ꯈꯣꯢ ꯃꯥ ꯍꯣꯢ ꯌꯥꯝ ꯄꯥꯝꯃꯦꯕ
ꯑꯗꯨ ꯀꯣꯠꯂꯒ ꯆꯥꯕꯁꯨ ꯍꯥꯎꯕꯅꯦ ꯃꯣꯔꯣꯛ ꯃꯦꯠꯄꯗ
ꯑꯥ ꯃꯥꯏ ꯃꯅꯝꯗꯨꯁꯨ ꯑꯗꯨꯃꯥꯏꯅ ꯁꯥꯔꯤ ꯁꯥꯔꯤ ꯑꯣꯏ ꯀꯩ ꯑꯣꯏ ꯊꯣꯛꯏꯗꯅ ꯄꯥꯅ ꯈꯔꯕꯨꯗꯤ ꯆꯥꯢ ꯍꯧꯖꯤꯛꯁꯦ ꯅꯣꯏꯅ ꯆꯠꯂꯨꯕ ꯃꯐꯝ ꯂꯝꯗꯣ
ꯎꯝ
ꯏꯟꯇꯔꯅꯦꯠ ꯑꯗ ꯆꯠꯄ ꯅꯨꯡꯉꯥꯏꯒꯗ ꯅꯨꯡꯉꯥꯏꯅꯤꯅꯦ ꯍꯧꯖꯤꯛꯁꯦ ꯃꯣꯏꯗꯤ ꯑꯗꯨꯝ ꯏꯪꯉꯝꯅꯤꯅꯦ
ꯇꯋꯥꯡꯂꯣ ꯇꯋꯥꯡꯁꯦ ꯍꯧꯖꯤꯛ ꯍꯣꯏ ꯏꯪꯗꯤ ꯏꯪꯉꯝꯅꯤ ꯌꯥꯝ ꯀꯟꯅ ꯁꯥꯕꯗꯤ ꯑꯣꯏꯔꯣꯏ
ꯑꯥ ꯑꯗꯨꯏꯁꯨ ꯌꯥꯝ ꯂꯩꯕ ꯅꯨꯡꯉꯥꯏꯗꯧ ꯋꯦ
ꯍꯣꯍꯣ ꯍꯣꯏ ꯑꯣꯏꯗꯣꯏꯅꯦ ꯑꯗꯨ ꯑꯣꯏꯗꯣꯏꯅꯦ
ꯁꯨꯝ ꯀꯥꯟꯁꯦ ꯆꯠꯅꯤꯡꯗ꯭ꯔ ꯑꯗꯨ ꯃꯇ ꯑꯗꯨ ꯃꯐꯝꯗꯨꯗ
ꯑꯗꯨꯀꯥꯟꯗ ꯆꯤꯡꯁꯤꯡ ꯗꯨꯅꯅꯦ
ꯑꯣ ꯑꯣ ꯍꯧꯖꯤꯛꯁꯦ ꯑꯣ ꯅꯣꯏ ꯆꯠ ꯃꯇꯝꯗꯅ ꯆꯤꯡ ꯃꯌꯥꯝ ꯎꯕꯩ
ꯍꯣꯏ ꯎꯟ ꯂꯣꯏ ꯇꯥꯁꯜꯂꯤꯗꯅ ꯑꯩꯈꯣꯏꯅ ꯆꯠꯄꯗꯨꯗꯅ ꯍꯧꯖꯤꯛꯁꯤꯅ ꯑꯃꯨꯛ ꯖꯨꯟ ꯖꯨꯂꯥꯏꯁꯤꯅ ꯑꯃꯨꯛ ꯇꯧꯋꯥꯡꯒꯤ ꯁꯤꯗ ꯂꯩ ꯃꯌꯥꯝ ꯁꯥꯠꯄꯅꯦꯕ ꯆꯤꯡꯗꯨꯗ
ꯑꯣ ꯑ ꯁꯨꯝ ꯀꯥꯟ ꯅꯨꯡꯉꯥꯏꯅꯤ ꯍꯥꯏꯕ
ꯑꯗꯨꯝ ꯁꯤꯖꯟ ꯈꯨꯗꯤꯡꯒꯤ ꯑꯗꯨꯝ ꯅꯨꯡꯉꯥꯏꯕꯗꯣ ꯑꯣꯏꯅꯦꯕ ꯅꯣꯡꯢꯟ ꯅꯣꯡ ꯍꯥꯏꯁꯦ ꯍꯣꯏ ꯍꯣꯏ ꯍꯣꯏ ꯑꯥ ꯀꯩꯅꯣꯗꯒꯗꯤ ꯂꯣꯏꯕꯤꯅꯤ ꯀꯩꯅꯣ ꯑꯩꯈꯣꯏꯅ ꯆꯠꯂꯨꯏꯗꯣ ꯃꯥꯔꯁ ꯑꯦꯄ꯭ꯔꯤꯜ ꯗꯅꯤꯗꯅ
ꯃꯥꯅꯦ
ꯑꯗꯨ ꯅꯠꯇꯕꯤꯗ ꯗꯤꯁꯦꯝꯕꯔ ꯖꯅꯋꯥꯔꯤ ꯑꯗꯥꯏ ꯖꯒꯗꯨꯗꯤ ꯄꯨꯔꯥ ꯂꯝꯕꯤꯒ ꯑꯝꯇ ꯆꯠ ꯌꯥ ꯌꯥꯗꯕꯤꯗꯣ ꯇꯧꯗꯣꯏ
ꯑꯣ ꯑꯗꯨꯝ ꯀꯥꯟꯗꯨꯗ ꯇꯜꯂꯦꯕ ꯁꯨꯝ ꯀꯥꯟꯗ ꯆꯠꯅꯤꯡꯉꯦꯕ ꯅꯨꯡꯉꯥꯏꯗꯣꯢꯅꯦ ꯑꯗꯨ ꯁꯨꯝꯀꯥꯟꯗ ꯆꯠꯅꯤꯡꯉꯦꯕ ꯍꯥꯏꯗꯤ ꯋꯦꯗꯔ ꯅꯪꯅ ꯆꯠꯈꯤꯕ ꯃꯥꯔꯁ ꯑꯦꯄ꯭ꯔꯤꯜꯗꯣ ꯑꯩꯈꯣꯏ ꯁꯤꯗꯗꯤ ꯑꯗꯨꯝ ꯀꯥꯂꯦꯟ ꯐꯖꯟꯅ ꯑꯣꯏꯔꯒ ꯁꯥꯔꯕꯅꯦꯕ
ꯎꯝ
ꯏꯪꯉꯤꯅꯦꯕ
ꯎꯝ ꯑꯗꯕꯨ ꯎꯟ ꯇꯥꯔꯤꯅꯤ ꯌꯦꯡꯎ
ꯑꯗꯨꯅꯦ ꯑꯗꯨ ꯖꯅꯋꯥꯔꯤ ꯐꯦꯕꯋꯥꯔꯤꯒꯗꯤ ꯏꯃꯥꯏ
ꯅꯨꯡꯉꯥꯏꯅꯦ
ꯈꯪꯗꯦ ꯆꯠꯅꯤꯡꯉꯦ ꯄꯩꯁꯥꯗꯤ ꯂꯩꯇꯦ
ꯑꯗꯨ ꯆꯠꯄ ꯑꯁꯦꯡꯕꯩ ꯅꯨꯡꯉꯥꯏ ꯑꯗꯨ ꯃꯐꯝꯗꯣ ꯈꯪꯕ꯭ꯔꯥ ꯂꯝꯕꯤꯗ ꯒꯥꯔꯤ ꯇꯣꯡꯕꯒꯤ ꯈꯔ ꯋꯥ ꯋꯅꯦꯕ ꯑꯗꯨꯅ ꯒꯥꯔꯤ ꯇꯣꯡꯕ ꯉꯝꯕ ꯍꯣꯏ ꯒꯥꯔꯤ ꯇꯣꯡꯕ ꯉꯝꯕ ꯑꯩꯈꯣꯏꯗꯤ ꯀꯩꯝ ꯇꯧꯗꯦꯕ
ꯎꯝ ꯎꯝ ꯑꯩꯈꯣꯏ ꯀꯩꯁꯨꯝ ꯇꯧꯔꯣꯏꯌꯦ ꯑꯩꯈꯣꯏ ꯆꯦ ꯋꯦꯠ ꯅꯦ ꯀꯩꯅꯣ ꯃꯣꯏꯗꯤ ꯌꯥꯗꯝꯅꯦ ꯗꯤꯁꯂꯝ ꯆꯠꯄꯗ
ꯎꯝ ꯋꯤꯡꯒꯔꯗꯨꯗ ꯑꯗꯨꯝ ꯆꯠꯇꯣꯏꯅꯤꯗꯅ
ꯑꯥ
ꯁꯤꯗꯒꯤ ꯃꯅꯤꯄꯨꯔꯗꯒꯤ ꯐ꯭ꯂꯥꯏꯠ ꯇꯣꯡꯉꯅꯤ ꯑꯗꯨ ꯒꯨꯍꯥꯇꯤꯗ ꯂꯩꯔꯅꯤꯗꯅ
ꯑꯥ
ꯑꯗꯨꯒ ꯒꯨꯍꯥꯇꯤꯗꯒꯤ ꯅꯣꯡꯃ ꯂꯦꯛꯑꯀꯥꯟꯗ ꯅꯣ ꯅꯣꯡꯉꯥꯜꯂꯒ ꯒꯥꯔꯤ ꯊꯣꯡꯕꯗꯨꯅ ꯑꯗꯨ ꯅꯨꯃꯤꯠꯇꯨꯃ ꯍꯣꯏ ꯑꯩ ꯑꯗꯨ ꯅꯨꯃꯤꯠꯇꯨꯃ ꯑꯌꯨꯛ ꯉꯟ ꯇꯥꯗꯩ ꯇꯣꯡꯈꯤꯕꯗꯣ
ꯑꯥ
ꯑꯗꯨꯗꯨꯅ ꯑꯗꯨꯝ ꯁꯨꯝ ꯆꯠꯂꯅꯤ ꯁꯨꯝ ꯆꯠꯂꯅꯤ ꯒꯥꯔꯤꯗꯤ ꯑꯗꯨꯝ ꯆꯠꯂꯅꯤ ꯃꯔꯛꯇ ꯈꯥꯝꯃꯒ ꯆꯥꯛ ꯆꯥꯕ ꯇꯧꯔꯅꯤ ꯑꯗꯨꯒ ꯅꯨꯡꯗꯥꯡ ꯅꯨꯡꯗꯥꯡꯗ ꯌꯧꯋꯤ ꯅꯨꯡꯗꯥꯡ ꯄꯨꯡ ꯇꯔꯥ ꯑꯗꯨꯗꯋꯥꯏꯗ ꯌꯧꯋꯤꯅꯦ ꯑꯥꯗ
ꯍꯩꯃꯥ ꯁꯛꯌꯥꯝ ꯁꯥꯡꯒꯦꯗꯣ ꯌꯦꯡꯉꯣ
ꯁꯥꯡꯉꯦ ꯑꯗꯨꯗ ꯑꯗꯨꯁꯨ ꯀꯃꯥꯏꯅ ꯊꯧꯋꯤ ꯂꯝꯕꯤꯁꯦ ꯏꯁꯇ꯭ꯔꯦꯠꯇ ꯊꯧꯕ ꯅꯠꯇꯦꯕ ꯆꯤꯡ ꯍꯥꯏꯔꯒ ꯑꯗꯨꯝ ꯏꯁꯇ꯭ꯔꯦꯠꯇ ꯈꯤꯇꯪꯒ ꯈꯣꯏꯔꯒ ꯊꯧꯕ ꯅꯠꯇꯦꯕ ꯈꯪꯕ꯭ꯔꯥ ꯊꯦꯛ ꯊꯦꯛ ꯊꯦꯛꯅꯦ ꯆꯠꯇꯣꯏꯁꯦ
ꯋꯥ ꯑꯗꯨꯗꯤ ꯃꯀꯣꯛ ꯉꯥꯎꯒꯟꯕ ꯃꯤꯗꯤ ꯌꯥꯔꯣꯏꯗꯣꯏꯅꯦꯕꯥ ꯇꯣꯡꯕꯗ ꯅꯠꯇ꯭ꯔꯥ ꯑ ꯎꯝ ꯑꯩꯈꯣꯏꯗꯤ ꯀꯩꯁꯨ ꯇꯧꯗꯦꯕ ꯑꯗꯨꯝꯕꯗꯣ
ꯑꯩꯈꯣꯏ ꯇꯧꯗꯕꯅꯤꯅ ꯑꯗꯨꯝ ꯌꯥꯅꯤ ꯅꯨꯡꯉꯥꯏꯑꯦꯕ ꯑꯗꯨꯝ
ꯐꯪꯗꯕꯗ ꯉꯥꯏꯔꯦ
ꯗꯤ ꯑꯗꯨꯗꯣ ꯑꯃꯨꯛꯀ ꯆꯠꯁꯦ ꯍꯥꯏꯔꯗꯤ ꯌꯥꯅꯤ
ꯂꯨꯄꯥ ꯇꯦꯟ ꯊꯥꯎꯖꯟ ꯈꯥꯏꯕꯗꯣ ꯀꯣꯟꯅꯕ꯭ꯔ
ꯎꯝ ꯑꯝ ꯀꯩꯅꯣꯗ ꯍꯥꯏꯗꯤ ꯇꯤꯀꯦꯠ ꯀꯛꯄꯒꯤꯒ ꯄꯨꯟꯅ ꯂꯤꯁꯤꯡ ꯇꯔꯥꯅꯤꯊꯣꯏꯅꯤ ꯅꯦꯕ ꯀꯣ
ꯑꯥ
ꯇꯔꯥꯅꯤꯊꯣꯏꯗꯨ ꯇꯔꯥꯃꯉꯥ ꯍꯥꯏꯔꯣꯅꯦ ꯍꯟꯒꯠ ꯍꯟꯗꯥꯗ ꯑꯗꯨ ꯑꯣꯏꯇꯥꯔꯗꯤ ꯅꯪꯗꯤ ꯈꯣꯔꯁꯥ ꯈꯔ ꯄꯨꯔꯒ ꯀꯥꯟꯗ ꯑꯗꯨꯝ ꯀꯨꯟ ꯀꯨꯟ ꯃꯉꯥꯅ ꯑꯗꯨꯝ ꯀꯣꯟꯅꯩꯑꯦꯕ ꯎꯝ ꯍꯥ ꯑꯗꯨꯅ ꯑꯗꯨꯝ ꯀꯣꯟꯅꯕꯅꯤꯅ ꯑꯩꯈꯣꯏ ꯆꯥꯛ ꯆꯥꯗ꯭ꯔꯤꯌꯦ ꯀꯩꯑꯕ
ꯁꯤꯂꯣꯡ ꯆꯠꯄꯒꯗꯣ ꯇꯤꯛꯀꯦꯠꯀꯗꯣ ꯑꯗꯨꯝ ꯌꯥꯝ ꯑꯗꯨꯝ ꯍꯣꯡꯉꯦ ꯌꯥꯝ ꯇꯥꯡꯕ ꯑꯣꯏꯗꯦ ꯑꯩꯈꯣꯏ ꯇꯥꯃꯣꯏ ꯅꯍꯥꯟ ꯋꯥꯏ ꯁꯥꯟꯅꯕꯩꯅꯦꯅ ꯆꯠꯂꯨꯕꯗꯣ ꯇꯤꯀꯦꯠ ꯀꯛꯄꯗꯣ
ꯎꯝ ꯑꯅꯦ ꯁꯤꯂꯣꯡꯗ ꯍꯧꯖꯤꯛ ꯌꯥꯝꯅ ꯇꯥꯡꯕ ꯑꯣꯏꯗꯕꯅꯤ ꯆꯠꯄ ꯌꯥꯏ
ꯌꯦꯔꯨꯝ ꯊꯣꯡꯉꯦ ꯌꯦꯔꯨꯝꯗꯤ ꯃꯤꯁꯤꯡꯒꯤ ꯊꯣꯡꯉꯦ ꯍꯥꯄꯛꯑꯔꯣꯏ ꯃꯇꯣꯡꯗꯤ ꯑꯝ ꯍ ꯍ ꯍ ꯍ
ꯑꯩꯅ ꯄꯦꯟꯅ ꯆꯥꯛꯀꯤ ꯇꯥꯏꯞꯇꯥ ꯅꯦ ꯃꯍꯤ ꯂꯥꯡꯊꯣꯛꯔꯦ ꯁꯣꯁ
ꯅꯪ ꯉꯍꯥꯟ ꯍꯧꯔꯤꯗꯨꯔꯥ
ꯑꯧ ꯑꯗꯨ ꯅ ꯑꯃꯨꯛ ꯈꯔ ꯌꯥꯎ ꯁꯤꯅꯃꯨꯛ ꯕꯦꯁꯣꯟ ꯈꯔ ꯌꯥꯎꯗꯦ ꯕꯦꯁꯣꯟꯁꯦ ꯃꯍꯤ ꯂꯥꯡꯊꯣꯔꯛꯑꯦ ꯍꯥꯏꯕ
ꯃꯥ ꯀꯩꯅꯣꯗꯤ ꯀꯔꯤ ꯁꯣꯗꯥ ꯕꯥꯏꯒꯞ ꯊꯥꯛꯇꯕ꯭ꯔꯣ ꯅꯪꯅ ꯕꯣꯔꯥ ꯍꯧꯔꯤꯅꯦ ꯇꯣꯔꯤꯗꯨꯕꯣ
ꯊꯥꯛꯇꯦꯗ ꯀꯩꯗꯧꯗꯨꯏꯅꯣ ꯅ ꯊꯥꯎ ꯌꯥꯝ ꯆꯨꯞꯄꯦ ꯑꯩ ꯊꯥꯛꯀꯟꯗꯦ ꯁꯣꯗꯥꯕꯥꯏꯒꯞ ꯁꯦ ꯃꯥꯟ ꯑꯩ ꯁꯣꯗꯥ ꯌꯥꯝ ꯍꯥꯞ ꯀꯟꯗꯦ
ꯍꯥꯞꯄꯣ ꯁꯣꯗꯥ ꯍꯥꯞꯄꯅ ꯀ꯭ꯔꯤꯁꯄꯤ ꯑꯣꯏꯔꯤꯗꯨꯗꯤ
ꯀ꯭ꯔꯤꯁꯄꯤ ꯑꯣꯏꯕꯒ ꯆꯥꯅꯤꯡꯗꯦ
ꯍꯥꯎꯔꯤꯗꯨꯗꯤ
ꯈꯪꯗꯦꯗ ꯑꯩꯈꯣꯏ ꯁꯣꯗꯥ ꯍꯥꯞꯇꯕꯅ ꯍꯦꯟꯅ ꯍꯥꯎꯋꯦ ꯑꯩ ꯆꯪ ꯕꯣꯔꯥ ꯍꯥꯎꯕꯗ ꯁꯣꯗꯥ ꯌꯥꯝ ꯍꯥꯞꯀꯟꯗꯦꯕ ꯍꯣꯏ ꯃꯆꯜ ꯃꯔꯨ ꯃꯔꯥꯡ ꯈꯔ ꯍꯥꯞꯄꯒꯕꯨꯗꯤ ꯍꯥꯞꯄꯤꯀꯣ ꯑꯗꯨꯣ ꯁꯣꯗꯥꯗꯤ ꯇꯥꯕ꯭ꯔ ꯑꯩꯗꯤ ꯈꯪꯗꯦ ꯁꯣꯗꯥ ꯍꯥꯞꯄꯒ ꯒ꯭ꯔꯦꯝ ꯒ꯭ꯔꯦꯝ ꯇꯧꯕꯗꯣ ꯌꯥꯝ ꯍꯩꯅꯗꯦꯕ ꯁꯨꯃꯥꯏ ꯈꯔ ꯄꯦꯠꯄꯁꯤꯅ ꯑꯃꯨꯛ ꯐꯩ ꯍꯥꯏꯕ
ꯄꯣꯅ ꯃꯌꯥꯝ ꯍꯥꯞꯇꯧ ꯅꯠꯇꯦꯅꯦ ꯈꯤꯇꯪꯈꯛ ꯍꯥꯞꯄ ꯂꯣꯏꯔꯦ
ꯑꯗꯨ ꯈꯛꯇꯪ ꯍꯥꯞꯄꯗꯣ ꯈꯪꯗꯦ ꯍꯩꯅꯗꯦ ꯍꯥꯞꯇꯦ ꯁꯨꯡꯍꯥꯞ ꯑꯩꯈꯣꯏ ꯃꯥꯅ ꯍꯧꯔꯕꯨꯗꯤ ꯍꯥꯞ ꯑꯗꯨꯅꯦ ꯃꯤꯑꯣꯏꯕꯒꯤ ꯂꯩꯖꯦ ꯑꯗꯨꯅꯦ ꯅꯪ ꯂꯩꯗꯣ ꯑꯩꯉꯣꯟꯗ ꯄꯥꯜꯂꯝꯃꯗꯤ ꯐꯗꯧꯕ ꯇꯥꯔꯦ
ꯏꯁ
ꯑꯗꯨ ꯍꯥꯏꯔ ꯑꯈꯣꯏꯗꯤ ꯀꯣꯠꯂ ꯆꯥꯕꯁꯨ ꯌꯥꯝ ꯍꯩꯔꯦ
ꯑꯩꯗꯤ ꯍꯩꯇꯦ ꯍꯩꯖꯤꯛꯄꯣ ꯑꯩꯅ ꯀꯣꯠꯂ ꯆꯥꯕ ꯍꯥꯏꯁꯦ ꯁꯤꯡꯖꯨꯗ ꯀꯨꯕꯤꯅ ꯀꯣꯠꯄ ꯊꯝꯅꯥꯅ ꯈꯣꯠꯄ ꯑꯗꯨ ꯃꯉꯥꯏꯔꯦ
ꯏꯁ ꯑꯗꯨꯗꯤ ꯑꯥ ꯎꯝ
ꯄꯨꯟꯁꯤꯁꯦ ꯑꯗꯨꯝ ꯑꯉꯥꯡꯗꯧ ꯂꯩꯔꯅꯤ
ꯍꯨꯝ ꯍꯨꯝ ꯍꯨꯝ
ꯆꯅꯝ ꯆꯥꯕꯁꯨ ꯍꯩꯇꯦ
ꯆꯅꯝ ꯆꯅꯝ ꯆꯥꯎꯋꯣ ꯆꯅꯝ ꯑꯃꯃꯝ ꯆꯥꯎ ꯅꯨꯡꯇꯤꯒꯤ
ꯑꯗꯨꯅ ꯍꯩꯅꯗꯦꯕ ꯑꯩꯗꯤ ꯃꯅꯝ ꯆꯥꯕ ꯂꯣꯏꯔꯒ ꯆꯤꯟꯗ ꯅꯐꯧꯕꯗꯣ
ꯃꯥꯏ ꯅꯥꯟꯊꯣꯛꯄꯅꯦ
ꯑꯦ ꯑꯩ ꯈꯪꯗꯦ ꯍꯩꯅꯗꯦꯉꯣ
ꯀꯔꯤꯒꯤ ꯍꯥꯏꯅꯗ꯭ꯔꯤꯕ
ꯈꯪꯗꯦ ꯍꯩꯅꯗꯕ ꯖꯥꯠꯁꯦ ꯍꯩꯅꯗꯕꯅ ꯁꯤꯅꯅꯦꯀꯣ ꯑꯩ ꯆꯕꯤꯠ ꯆꯕꯤꯠ ꯅꯥꯒꯜꯂꯤꯁꯦ ꯇꯧꯅꯩꯗꯣ
ꯃꯥꯅꯦ ꯈꯒ ꯆꯥꯎꯅꯦ ꯑꯗꯨꯒꯨꯝꯕꯗꯣ
ꯗ ꯂꯩꯕ ꯑꯗꯒꯤ ꯑꯗꯨꯃꯥꯏ ꯇꯧꯕꯁꯦ ꯑꯩꯉꯣꯟꯗ ꯌꯥꯝ ꯅꯨꯡꯉꯥꯏꯖꯗꯦꯕ ꯆꯥꯕ ꯊꯛꯄꯁꯦ ꯃꯤ ꯃꯌꯥꯝꯒꯤ ꯆꯤꯟꯒ ꯃꯥꯟꯅꯗꯝꯅꯤꯅ ꯐꯅ ꯆꯥꯎꯔꯦ ꯍꯥꯏꯖꯔꯒꯁꯨ
ꯌꯥꯔꯔꯣꯏ ꯌꯥꯔꯔꯣꯏ ꯑꯗꯨꯗꯤ
ꯑꯗꯨꯅꯅꯦ ꯑꯩꯅ ꯃꯤꯌꯨꯝꯗ ꯂꯦꯛꯄ ꯆꯠꯄ ꯆꯥꯕ ꯌꯥꯝ ꯇꯜꯂꯤꯁꯦ
ꯗꯤ ꯀꯩꯝꯇ ꯂꯩꯇꯦ ꯑꯗꯨꯒꯨꯝꯕꯒꯤ
ꯈꯣꯏ ꯄꯪꯆꯥꯗ ꯆꯥꯏ ꯑꯗꯨꯅꯦ
ꯃꯥꯅꯦ ꯄꯪꯆꯥꯗ ꯆꯥꯏ
ꯑꯩꯗꯤ ꯌꯥꯗꯦ ꯎꯝ
ꯇꯋꯥꯡꯗꯣ ꯑꯃꯨꯛꯀ ꯆꯠꯂꯨꯁꯤ ꯈꯂꯩꯔꯒ
ꯆꯠꯂꯨꯖꯦꯃꯦ ꯆꯠꯅꯤꯡꯉꯦ ꯑꯩꯁꯨ ꯑꯁꯦꯡꯕꯒꯤ ꯆꯠꯇꯤ ꯆꯠꯁꯦ ꯇꯧꯔꯁꯦ ꯃꯊꯪ ꯆꯍꯤ ꯄ꯭ꯂꯥꯟ ꯇꯧꯁꯦ ꯁꯨꯝꯀꯥꯟꯒꯤ ꯚꯦꯀꯦꯁꯟ ꯊꯥꯕ ꯃꯇꯝꯁꯤꯗ ꯍꯥꯏꯗꯤ ꯁꯝ ꯌꯥꯝ ꯏꯪꯊꯝꯊꯥꯗꯗꯤ ꯑꯃꯨꯛ ꯑꯩ ꯉꯝꯃꯣꯏꯕꯀꯣ ꯁꯤ ꯇꯥꯏꯃꯤꯡꯁꯦ ꯆꯞ ꯆꯥꯏ
ꯚꯦꯀꯦꯁꯟ ꯃꯇꯝꯁꯤꯗ
ꯗ
ꯍꯧꯖꯤꯛ ꯍꯧꯖꯤꯛ ꯀꯃꯥꯏꯅ ꯇꯧꯒꯦ ꯑꯝꯇꯕꯨ ꯌꯦꯡꯒꯦꯅꯦ
ꯍꯧꯖꯤꯛ ꯍꯧꯖꯤꯛꯁꯦ ꯑꯗꯨꯝ ꯐꯖꯔꯝꯃꯅꯤ ꯅꯨꯡꯉꯥꯏꯔꯝꯃꯅꯤ ꯍꯥꯏꯗꯤ ꯍꯧꯖꯤꯛ ꯂꯩ ꯅꯨꯡꯁꯥ ꯅꯝ ꯃꯇꯝꯅꯤ ꯚ꯭ꯌꯨꯗꯨ
ꯐꯖꯔꯝꯃꯅꯤ ꯑꯗꯨꯅꯦ ꯍꯥꯏꯁꯦ ꯄꯨꯖꯥ ꯄꯨꯈ꯭ꯔꯝꯕꯝꯗꯅꯦ ꯂꯥꯛ ꯂꯥꯛꯇ꯭ꯔꯤꯌꯦ ꯂꯣꯏꯗꯤ ꯂꯣꯏꯔꯦ ꯑꯩ ꯏꯃꯥꯟꯅꯕꯤꯅꯦ
ꯍꯜꯂꯛꯇ꯭ꯔꯤꯕꯣ ꯍꯧꯖꯤꯛꯐꯥꯎ
ꯍꯜꯂꯛꯇ꯭ꯔꯤ ꯃꯥ ꯐꯣꯇꯣ ꯀꯥꯞꯄ ꯂꯩꯒ꯭ꯔꯕ ꯈꯪꯗꯦ
ꯎꯝ
ꯀꯦꯕꯕꯨꯗꯤ ꯂꯣꯏꯔꯝꯃꯅꯤ
ꯂꯣꯢꯔꯝꯃꯅꯤ ꯑꯗꯩꯗꯤ ꯃꯣꯏꯗꯣ ꯂꯝꯖꯨ ꯅꯛꯄꯅꯤꯅ ꯊꯦꯡꯅꯒ ꯂꯥꯛꯑꯝꯕ ꯌꯥꯏ ꯍꯥꯏꯗꯤ ꯌꯦꯅꯈꯥ ꯂꯩꯅꯔꯕꯅꯦ ꯁꯥꯗꯅ
ꯄꯨꯡ ꯅꯤꯄꯥꯟ ꯇꯥꯔꯝꯗꯥꯏꯗ ꯆꯠꯈꯤꯕꯅꯦ ꯅꯤꯄꯥꯟ ꯈꯔ ꯍꯦꯛꯂꯛꯄꯩ ꯑꯋꯥꯏꯗꯔ ꯀꯩꯅꯣ
ꯑꯗꯩ ꯀꯦꯕꯗꯨꯅ ꯍꯧꯖꯤꯛꯐꯥꯎ ꯀꯦꯔꯗꯤ ꯃꯆꯨꯝ ꯇꯥꯔꯝꯃꯅꯦꯕ ꯀꯦꯕꯗꯤ ꯂꯣꯏꯔꯝꯃꯅꯦꯕ ꯐꯣꯇꯣ ꯀꯥꯞꯄ ꯇꯧꯔꯤ ꯑꯣꯢꯔꯝꯅꯦꯕ ꯎꯝ
ꯈꯪꯗꯦꯗ ꯄꯨꯟꯁꯤꯖꯦ ꯅꯍꯥꯟꯋꯥꯏ ꯇꯨꯏꯁꯟ ꯇꯧꯃꯤꯟꯅꯔꯝꯃꯤꯅꯤ ꯍꯥꯕ ꯌꯦꯡꯎꯅꯦ ꯃꯣꯏꯁꯦ ꯇꯨꯏꯁꯟꯒ ꯐꯝꯃꯤꯟꯅ ꯗꯅ ꯑꯈꯣꯏ ꯄꯨꯈ꯭ꯔꯝꯕꯝꯒꯤ ꯑꯩꯈꯣꯏ ꯃꯥꯃ ꯍꯣꯏꯗ ꯈꯣꯢ ꯕꯣꯛ ꯍꯣꯢꯗ ꯅꯣꯡꯄꯗ ꯐꯥꯟꯒꯊꯤꯗꯦꯛꯏꯅꯦꯃꯤ ꯈꯣꯏ ꯃꯔꯤ ꯃꯉꯥ ꯐꯝꯖꯜꯂꯒ ꯐꯥꯟ ꯑꯁꯥꯡꯕ ꯑꯝꯗ ꯑꯗꯨꯒ ꯃꯔꯤ ꯃꯔꯤ ꯃꯌꯨꯝ ꯂꯣꯢ ꯄꯥꯟꯅꯒ꯭ꯔꯦ ꯆꯠꯈ꯭ꯔꯦ ꯃꯣꯏ ꯂꯩꯀꯥꯏꯒꯤ ꯑꯝꯇ ꯂꯩꯇꯦ ꯔꯣꯁꯅꯤꯒ ꯀꯟꯅꯣꯗ ꯉꯥꯏꯍꯧꯔꯕ ꯁꯅꯝꯒꯤꯗ ꯉꯥꯏꯍꯧꯔꯦ
ꯍꯣꯏ ꯃꯥꯒꯁꯦ ꯀꯩꯅꯣ ꯊꯥꯗꯣꯛꯅꯕ ꯌꯥꯗꯕ ꯀꯩꯅꯣ ꯗꯨꯖꯨ ꯆꯠꯈ꯭ꯔꯦꯗꯅ ꯎꯝ ꯑꯗꯨ ꯃꯥꯅ ꯅꯍꯥꯟ ꯁꯤꯗ ꯑꯈꯣꯏꯆꯦ ꯂꯨꯍꯣꯡꯕꯩꯗ ꯂꯥꯛ ꯀꯩꯗꯨꯗ ꯃꯥ ꯋꯥꯔꯤ ꯂꯤꯔꯝꯃꯤꯅꯦ
ꯀꯩ ꯍꯥꯢꯅꯣ
ꯅ ꯂꯨꯍꯣꯡꯈ꯭ꯔꯕꯅꯤꯅ ꯃꯥꯒ ꯑꯝꯇ ꯅꯤꯡꯁꯤꯡꯕꯤꯔꯛꯇ꯭ꯔꯦ ꯁꯤꯗ ꯂꯩꯀꯥꯟꯗꯗꯤ ꯁꯤꯗ ꯂꯩ ꯀꯥꯟꯗꯗꯤ ꯁꯨꯛꯊꯥ ꯊꯥꯗꯣꯛꯄ ꯌꯥꯗꯕ ꯃꯣꯏꯅꯤ ꯕꯥꯎꯕ ꯀꯥꯏꯅꯩ ꯇꯧꯔꯀꯥꯟꯗ ꯀꯣꯏꯒ ꯑꯝꯇ ꯇꯧꯕꯤꯔꯛꯇ꯭ꯔꯦꯅ
ꯈꯣꯏꯖꯨ ꯃꯧ ꯑꯅꯤꯗꯦ ꯌꯧꯡꯉꯣ ꯉꯍꯥꯛ ꯂꯩꯇꯅ ꯄꯦꯄꯥ ꯄꯦꯄꯥ ꯇꯧꯔꯃꯤꯅꯦ ꯍꯧꯖꯤꯛ ꯑꯝ ꯇꯥꯒꯤꯗ꯭ꯔꯦ ꯌꯦꯡꯑꯣ ꯃꯋꯥ ꯃꯄꯥ
ꯑꯗꯨꯅꯦ ꯃꯣꯏ ꯃꯣꯏ ꯊꯣꯛꯄ ꯊꯕꯛ ꯇꯧ ꯂꯣꯏꯔꯒ ꯉꯥꯛ ꯇꯨꯝꯕꯅ ꯇꯧꯅꯒ꯭ꯔꯦ
ꯁꯟꯕ ꯍ ꯍ ꯃꯁꯥ ꯃꯁꯥ ꯇꯪ ꯂꯩꯕꯅꯦ ꯍꯥꯏꯗꯤ ꯐꯩ
ꯑꯗꯨꯅꯦ ꯍꯥꯏꯁꯦ
ꯑꯩ ꯁꯨꯝ ꯂꯥꯞꯅꯒꯅꯤ ꯁꯨꯝ ꯂꯥꯞꯅꯒ꯭ꯔꯅꯤ ꯑꯗꯨꯝ ꯂꯣꯏ
ꯑꯗꯨꯝ ꯂꯣꯢꯔꯦ ꯑꯗꯨꯝ ꯂꯣꯏꯈ꯭ꯔꯦ ꯑꯗꯨꯗꯤ ꯅꯪꯁꯨ ꯆꯥꯛ ꯆꯥ ꯊꯣꯛꯑꯣ
ꯑꯥꯎ ꯑꯧ ꯍꯣ ꯍꯣ ꯍꯣꯏ
ꯎꯝ